ꯑꯣꯝ
ꯍꯜꯂꯣ ꯇꯥꯏ ꯇꯥꯏ
ꯇꯥ
ꯇꯔꯦ
ꯀ ꯅꯪ ꯄꯣꯟ ꯀꯥꯏꯗꯕꯅꯤꯅꯃ ꯈꯣꯟ ꯈꯣꯟꯖꯦꯜ ꯌꯥꯝ ꯄꯤꯗꯅ
ꯈꯣꯟꯖꯦꯜ ꯇꯞꯄ꯭ꯔꯣ ꯌꯥꯝ
ꯇꯞꯄꯦ ꯈꯜ ꯐꯣꯟ ꯃꯅꯥꯛꯇ ꯗꯥꯏꯔꯦꯛ ꯅꯞꯄ ꯅꯠꯇꯅꯤ ꯌꯥꯗ ꯑꯗꯨꯝ ꯇꯞꯄꯅꯤ
ꯅꯞꯄꯤꯦ
ꯎꯝ ꯑꯩꯅ ꯉꯥꯡꯕꯨꯗꯤ ꯍꯧꯕ꯭ꯔꯥ
ꯀꯈꯤꯇꯪꯅ ꯈꯦꯇ ꯀꯣ ꯀꯩꯕ
ꯑꯩ ꯉꯥꯡꯕꯗꯤ ꯍꯧꯔꯕ
ꯑꯗꯨꯝ ꯈꯔ ꯄ ꯍꯥꯏꯗꯤ ꯆꯥꯡ ꯑꯝꯗ ꯑꯗꯨꯝ ꯗꯥꯏ ꯋꯥꯔꯤ ꯋꯥꯔꯤ ꯁꯥꯟꯅꯕꯒꯤ ꯇꯥꯏꯞꯇꯣ
ꯎꯝ ꯑꯦ ꯉ ꯀꯣꯜꯅ ꯐꯖꯅ ꯆꯥꯛ ꯆꯥ
ꯆꯔꯦ
ꯀꯦꯟꯖꯥꯡ ꯆꯥꯔꯒꯦ
ꯉꯥꯁꯤꯗꯤ ꯀꯥꯡꯁꯣꯏꯕꯤ ꯑꯣꯏꯅ ꯁꯖꯤꯟꯈ꯭ꯔꯦ
ꯀ ꯁꯤ ꯎꯝ
ꯅꯪꯗꯦ
ꯑꯩꯁꯨ ꯉꯁꯤꯅꯤ ꯀꯣꯕꯤ ꯃꯆꯣꯏ ꯑꯣꯏꯅ ꯆꯥꯥꯁꯟꯈ꯭ꯔꯦ
ꯇꯣ
ꯎꯝ
ꯑꯩꯈꯣꯏꯏ ꯉꯩꯁꯤꯗꯤ ꯀꯥꯡ ꯁꯣꯏꯒ ꯉꯥꯒ ꯇꯧꯁꯤꯟꯈ꯭ꯔꯦ
ꯎꯝꯝ ꯐꯔꯦ ꯐꯔꯦ ꯑꯩ ꯊꯕꯛ ꯂꯣꯏꯁꯤꯜꯂꯅꯦꯕ ꯄꯨꯡ ꯀꯌꯥꯗꯒꯤꯨꯛ ꯁꯨꯕ ꯍꯧꯗꯣꯏꯅꯣ
ꯍꯌꯦꯡ ꯃꯥꯟꯅꯕꯗꯤ ꯄꯨꯡ ꯅꯤꯄꯥꯜ ꯑꯗꯨꯋꯥꯏꯗ ꯄꯨꯡ ꯑꯃ ꯐꯥꯔꯨꯣꯏꯕ ꯊꯕꯛꯄꯨꯗꯤ
ꯎꯝ
ꯖꯁ ꯇꯦꯞ ꯅꯞꯄꯒ ꯑꯩꯈꯣꯏꯒꯤ ꯃꯥꯔꯀꯤꯡ ꯇꯦꯞꯇ ꯅꯞꯄꯒ ꯍꯥꯏꯕ ꯑꯗꯨ ꯔꯪ ꯁꯪꯖꯜꯂꯒ ꯑꯗꯨꯝ ꯂꯣꯏꯔꯦ
ꯃꯊꯛꯀꯤ ꯂꯣꯏꯁꯤꯜꯂꯝꯕ
ꯃꯊꯛꯀꯤꯗꯣ ꯂꯣꯏꯔꯦ ꯔꯪ ꯀꯣꯟꯅꯗ꯭ꯔꯦ ꯑꯃꯨꯛ ꯅꯧꯅ ꯑꯃ ꯂꯩꯗ ꯌꯥꯔꯣꯏꯕ ꯂꯩꯔꯨꯣꯏꯕ ꯍꯥꯟꯅꯒꯤ ꯐꯥꯁ ꯀꯣꯠꯀꯤ ꯁꯪꯕꯗꯤ ꯂꯩꯔꯤꯑꯕ
ꯎꯝ
ꯁꯤ ꯈꯔ ꯋꯥꯏꯠ ꯑꯣꯏꯔꯒ ꯑꯗꯨꯗ ꯑꯗꯨꯝ ꯂꯣꯏꯁꯤꯜꯂꯒ ꯑꯗꯨꯅ ꯐꯥꯔꯔ
ꯑꯣꯀꯦ ꯑꯣꯀꯦ
ꯃꯑꯣꯡ ꯇꯥꯡ ꯈꯔ ꯁꯪꯕꯤꯔꯝꯃꯔꯣꯏ ꯍꯌꯦꯡꯕꯨꯗꯤ ꯀꯝꯄ꯭ꯂꯤꯠ ꯂꯣꯏꯗꯧ ꯃꯥꯂꯁꯦ ꯄꯨꯔꯥ ꯐꯨꯜ ꯀꯝꯄ꯭ꯂꯤꯠ ꯄꯨꯡꯂꯣꯏ ꯂꯣꯏꯗꯧ ꯃꯥꯜꯂꯦ ꯀꯕ
ꯐꯨꯜ ꯀꯝꯄ꯭ꯂꯂꯤꯠ
ꯄꯨꯡꯂꯣꯏ ꯂꯣꯏꯗꯧ ꯃꯥꯂ ꯃꯥ ꯑꯃꯒꯤꯁꯨ ꯑꯩꯒꯤꯁꯨ ꯈꯨꯗꯤꯡꯃꯛꯀꯤꯁꯨ
ꯉꯁꯤ ꯃ ꯁꯨꯕ꯭ꯔꯥ
ꯁꯨꯗꯦ ꯌꯥꯎꯗꯦ ꯍꯌꯦꯡ ꯂꯥꯛꯀꯅꯤ ꯍꯥꯏꯗꯤ ꯍꯌꯦꯡ ꯑꯣꯏꯅ ꯂꯥꯛꯀꯅꯤ ꯍꯥꯏꯅ ꯃꯁꯤ ꯂꯥꯛꯇ꯭ꯔꯔꯤꯕ
ꯎꯝ ꯕꯥꯏ ꯐꯕꯥꯏ
ꯀꯣꯏꯕ ꯆꯠꯄꯁꯦ ꯂꯣꯛꯇꯥꯛꯇꯨ ꯆꯠꯅꯤꯡꯉꯤ
ꯂꯣꯛꯇꯥꯛꯇꯣ ꯀꯔꯃꯨꯛ ꯑꯍꯤꯡꯕꯤꯎꯗꯔꯣ
ꯌꯥꯕꯗꯤ ꯍꯥꯏ ꯏꯗꯤ ꯌꯥꯝꯄꯜꯗꯄꯥ ꯀꯅꯥꯒꯗ ꯇꯔꯤ ꯆꯠꯅꯕ ꯃꯤꯕꯨ ꯂꯩꯇꯦ ꯑꯣꯀꯦ ꯌꯥꯔ ꯇꯣꯡꯃꯤ ꯌꯥꯟꯗꯦꯕ ꯑꯗꯒꯤ ꯄ꯭ꯔꯣꯕ꯭ꯂꯦꯝꯁꯦ ꯑꯩꯈꯣꯏ ꯄꯩꯁꯥꯁꯤꯗꯩꯗ ꯂꯥꯛꯄ
ꯄꯩꯁꯥ ꯑꯩꯅꯔꯔꯕꯅꯤꯗ ꯆꯠꯀꯈꯤꯕ ꯐꯥꯟꯂꯗꯤꯣꯟꯗꯦ
ꯑꯗꯨꯖꯔꯕꯅꯤꯅ ꯑꯗ ꯑꯣꯀꯦ ꯍꯥꯏꯗꯧ ꯃꯤꯁꯨ ꯌꯦꯁ ꯆꯠꯁꯦꯅ ꯍꯥꯏꯗꯧꯃꯤꯁꯨ ꯇꯞꯄꯦ ꯌꯥꯝꯗꯦ
ꯎꯝ
ꯑꯂꯁꯨ ꯄ꯭ꯔꯣꯒ꯭ꯔꯝꯅꯤ
ꯅꯨꯡꯉꯥꯏ ꯀꯩꯅꯣ ꯂꯣꯛꯇꯥꯛꯁꯤꯡꯤꯡꯗꯒꯥꯏꯦ
ꯅꯨꯡꯉꯥꯏꯔꯝꯒꯅꯤ ꯑꯌꯨꯛꯇ ꯍꯧꯒꯠꯂꯛꯄꯗꯣ ꯑꯁ ꯑꯗꯨꯛ ꯐꯖꯔꯝꯅꯤ ꯁꯥ ꯃꯣꯏ ꯊꯤꯜꯂꯛꯇ꯭ꯔꯣ
ꯑꯗꯨ ꯊꯤꯜꯂꯛꯄꯤ ꯂꯩ ꯊꯤꯜꯂꯛꯇꯕꯤ ꯂꯩꯔꯒ ꯑꯩꯈꯣꯏ ꯍꯥꯏꯅꯕ ꯃꯈꯥ ꯐꯣꯣꯟ
ꯑꯣ ꯏꯁꯇꯜꯒ ꯇꯤꯜꯂꯥꯏꯁꯤ ꯑꯃꯨꯛ ꯇꯥꯡꯉꯅꯤꯦ ꯃꯣꯏꯗꯤ ꯀꯩꯅꯣꯒ
ꯑꯗꯨꯨꯝꯝꯕꯒꯤ ꯇꯥꯡꯗ
ꯇꯥꯡꯉꯦ
ꯎꯝ
ꯍꯣꯏꯩꯅ ꯌꯦꯡꯕꯗ ꯁꯪꯒꯣꯝ ꯈꯦꯦꯛꯑꯒ ꯆꯥꯛꯍꯥꯎ ꯈꯦꯦꯛꯑꯒ ꯇꯧꯗꯅ ꯐꯗꯤ ꯐꯖꯥꯅꯦ ꯅꯨꯡꯉꯥꯏꯔꯝꯅꯤꯍꯦ ꯍꯧꯒꯠꯂꯛꯄꯗ ꯕ꯭ꯌꯎꯒꯣ ꯅꯨꯡꯁꯤ ꯀꯩꯁꯨ ꯎꯠꯁꯤꯠꯂꯝꯝꯗꯧ ꯃꯥꯜꯂꯦꯕ
ꯍꯧꯖꯤꯒ ꯅꯨꯃꯤ ꯁꯟꯁꯦꯠ ꯁꯟꯔꯥꯏꯁꯀꯤꯚ ꯎꯔꯤꯅꯤ ꯀꯩꯅꯣ ꯑꯗꯩꯗꯤ ꯅꯥꯀꯟ ꯅꯥꯀꯟ ꯆꯤꯡꯒ ꯅꯁꯜꯂꯒ ꯃꯊꯛꯇꯒ ꯀꯥꯕ ꯌꯥꯔꯏ ꯑꯗꯨꯒ ꯏꯁꯤꯡꯗ ꯑꯃꯨꯛ ꯆꯣꯡ ꯆꯣꯡꯗꯅ ꯏꯔꯣꯏꯕ ꯑꯁꯃꯗꯩ ꯋꯤꯠꯇꯨꯗꯤ
ꯅꯨꯡꯉꯥꯏꯔꯝꯅꯤ ꯍꯥꯏꯕ ꯍꯥꯏꯗꯤ ꯁꯨꯝ ꯑꯗꯨꯝꯕ ꯑꯦꯛꯁꯄꯤꯔꯦꯟꯁꯁꯤꯗꯤ ꯍꯥꯟꯅ ꯇꯧꯕ ꯅꯠꯇ꯭ꯔꯤꯕꯅꯤꯅꯀꯣ ꯑꯍꯥꯟꯕ ꯑꯣꯏꯕꯅꯤꯅ ꯑꯁ ꯏꯟꯅꯨꯡꯥꯏꯜ
ꯑꯅꯨꯡ ꯏꯅꯤꯈꯅꯣ
ꯏꯔꯣꯏꯕ ꯍꯩꯕꯁꯤ ꯃꯔꯨꯅꯤ ꯏꯔꯣꯏꯕ ꯍꯩꯇꯕꯗꯒꯤ ꯉꯥꯇꯥꯏꯅ ꯇꯧꯔꯤꯁꯦ ꯏꯃꯥꯟꯅꯕꯁꯤꯡꯅ ꯌꯥꯔꯣꯏꯗꯣꯏꯁ ꯏꯔꯣꯏꯕ ꯍꯩꯇꯕꯗꯒꯤ
ꯅꯨꯄꯤ ꯑꯔꯥ ꯃꯤ ꯃꯌꯥꯝ ꯂꯩꯔꯤ ꯆꯠꯅꯩꯗꯨꯒꯤ ꯄ ꯐ
ꯃꯣꯏꯅꯁꯨ ꯀꯤꯕꯅꯤꯅꯀꯣ
ꯃ ꯃꯔ ꯂꯕ ꯆ ꯈꯦꯁꯟ ꯊ
ꯑꯗꯨꯒꯤꯁꯨ ꯑꯣꯏꯇ ꯃꯅꯤꯄꯨꯔꯁꯦ ꯐꯖꯅ ꯀꯣꯏꯕ ꯂꯣꯏꯔꯀꯥꯟꯗ ꯑꯃꯨꯛ ꯃꯄꯥꯟ ꯂꯝꯗ ꯆꯠꯇꯧ
ꯇ ꯃꯣꯏꯄ
ꯀꯦꯕ
ꯌꯥꯏꯕꯗꯥ ꯍꯥꯏ ꯄꯣꯠꯇ
ꯑꯣꯝ
ꯐꯖꯦꯟꯗꯤ ꯀꯅꯤꯦ
ꯀꯕꯅꯤ ꯌꯥ ꯀꯃꯒꯅꯤ ꯆꯍꯤ ꯆꯍꯤ ꯑꯍꯨꯝ ꯃꯔꯤ ꯃꯨꯝꯥꯏ
ꯎꯝ
ꯑꯥꯟꯗꯩꯗꯤ ꯆꯁꯦ ꯑꯁꯦ
ꯂꯣꯛꯇꯥꯛꯇ ꯐꯪꯉꯤꯅꯦ ꯂꯣꯛꯇꯥꯛꯇꯨꯗꯤ ꯀꯥꯡꯅ ꯂꯣꯛꯇꯥꯛ ꯆꯠꯅꯅꯤ ꯍꯥꯏꯕꯅꯤ ꯑꯗꯨ ꯆꯠꯂꯣ
ꯑ ꯑꯗꯨꯗꯤ
ꯎꯝ
ꯑꯩꯣꯏꯁꯨ ꯈꯦꯠꯅꯩꯗꯅ ꯑꯗꯨꯏ ꯈꯣꯏꯆꯠꯇꯨꯗꯤ ꯑꯗꯨꯝ ꯄꯪꯊꯦꯜꯇ ꯆꯠ ꯂꯩꯔꯦꯗꯅ ꯑꯗꯨꯝ
ꯍꯣꯏ
ꯇꯕꯨꯗꯤ ꯌꯥꯝ ꯆꯏꯅ ꯅꯣꯔꯃꯦꯦꯟꯒꯨꯝꯕꯅꯦ ꯍꯥꯃꯨ ꯍꯥꯃꯨꯅꯦꯕ ꯈꯦꯠꯅꯕ ꯂꯩꯇꯕꯁꯨ ꯋꯤꯟꯇꯔꯗꯒꯗꯤ ꯋꯤꯟꯇꯔꯒ ꯍꯥꯏꯗꯤ ꯁꯣꯏꯔꯤ ꯀꯩꯅꯣꯒ ꯅꯤꯡꯊꯝꯊꯥꯒ ꯀꯥꯂꯦꯟꯒꯁꯤ ꯀꯔꯝꯕꯅ ꯍꯦꯟꯒ
ꯀꯔꯤꯒꯤ ꯃꯇꯥꯡꯅꯣ
ꯂꯣꯛꯇꯥꯛꯀꯤ ꯂꯩꯕꯤ ꯚ꯭ꯌꯨ ꯐꯖꯕꯁꯦ
ꯃꯥꯏ ꯃꯥꯏ ꯃꯇꯥꯡꯅꯤ ꯅꯤꯡꯊꯝꯊꯥꯗꯅꯗꯤ ꯈꯔ ꯍꯦꯟꯕ ꯃꯥꯜꯂꯦ ꯅꯤꯡꯉꯝ ꯊ ꯂꯩꯁꯤꯟ ꯊꯥꯔꯒ ꯈꯣꯠꯅ ꯐꯖꯩ ꯍꯥꯏꯕ
ꯑꯣꯝ ꯑꯣ
ꯎ
ꯪꯗ ꯏꯁꯤꯡ ꯃꯊꯛꯇꯨꯗꯒ ꯑꯪꯒ ꯂꯦꯛꯁꯜꯂꯦ ꯃꯅꯤꯟꯗꯩ ꯀꯩꯗꯤ ꯏꯪꯅꯤꯡ ꯉꯝꯅꯤ
ꯌꯥꯔꯥ
ꯑꯥ
ꯑꯃꯗ ꯍꯌꯦꯡ ꯄꯨꯡ ꯀꯌꯥ ꯉ ꯆꯠꯅ ꯍꯥꯏꯕꯣ
ꯄꯨꯡ ꯇꯔꯦꯠ ꯃꯈꯥꯏꯗ ꯆꯠꯀꯅꯤ ꯍꯥꯏꯕ
ꯎꯝ ꯑꯗꯨꯗꯁꯨ ꯎꯅꯔ ꯇ
ꯃꯥꯅꯤꯡꯉꯩꯅꯣ
ꯑꯗꯨꯝ ꯎꯅ ꯄꯥꯎ ꯐꯪꯉꯗꯤ ꯑꯩ
ꯁꯥꯎꯨꯝ ꯑꯃꯅꯦ ꯄꯤꯔꯛꯇꯣꯏꯁꯦ
ꯑ ꯁꯑꯣ ꯊꯝꯨꯅꯦꯕ
ꯎꯝ ꯑꯗꯨ ꯊꯝꯒ꯭ꯔꯤꯉꯤꯗꯨꯗ ꯍꯌꯦꯡ ꯆꯍꯨꯝꯃꯒ ꯄꯤꯔꯛꯑꯅꯤ ꯐꯖꯔꯦ ꯊꯦꯝꯕꯤꯌꯨ ꯊꯦꯡꯦꯝꯕꯤꯌꯨ ꯑꯁ ꯃꯁꯤꯒꯤ ꯀꯩꯅꯣꯁꯦ ꯇꯥꯁꯨꯧꯕ ꯑꯩ ꯆꯠꯇ ꯆꯠꯂꯒꯦꯅ ꯆꯠꯂꯛꯑꯗꯤ ꯑ
ꯑꯗꯨ
ꯑꯗꯨꯗ ꯑꯗꯨꯗꯤꯕꯗꯂꯥꯛꯇꯅ ꯎꯝ
ꯁ ꯕꯔ ꯀꯥ ꯕꯔ ꯀꯥꯅꯤ ꯍꯧꯖꯤ
ꯅ ꯀꯥꯏ
ꯀꯌꯥ ꯂꯩꯇꯦ ꯏꯃꯨꯡꯗ
ꯎꯝ
ꯍꯤꯞꯄꯒꯔꯦ
ꯎꯝ ꯎꯝ ꯎꯨꯡꯒꯦꯗ ꯍꯧꯖꯤ ꯄꯣ
ꯨꯡ ꯄꯨꯡꯁꯦ ꯇꯔꯥꯃꯥꯊꯣꯏ ꯃꯤꯅꯤꯠ ꯀꯨꯟꯒ ꯃꯉꯥ
ꯇ꯭ꯔꯃꯥ ꯊꯣ
ꯎ ꯉꯟꯕ ꯆꯪꯉ ꯅꯪꯅ ꯍꯌꯦꯡ ꯄꯨꯡ ꯀꯌꯥ ꯍꯥꯒꯠꯇꯣꯏꯕ
ꯑꯩ ꯑꯩꯗꯤ ꯄꯨꯡ ꯇꯔꯨꯛ ꯃꯈꯥꯏꯗꯪꯝ ꯆꯠꯇꯣꯏꯅꯤ
ꯑꯗꯨꯔ ꯃꯈꯥꯏ ꯅꯪꯅ ꯅꯪꯒꯤ ꯆꯈꯥꯏꯕꯤ ꯆꯥꯡꯅ ꯂꯩꯅ ꯇꯩꯌꯦꯗ
ꯀꯈꯥꯏ
ꯐꯖꯦ ꯍꯗ
ꯀꯔꯤꯦ
ꯅꯅꯤꯗ ꯉꯁꯥꯏꯁꯨ ꯖꯔꯥꯁꯤꯂꯃꯤꯒꯤ ꯐ꯭ꯔꯥꯝꯒꯤ ꯀꯩꯅꯣ ꯆꯤꯡꯈꯠꯁꯦꯅ ꯍꯥꯏꯕꯅꯦꯕ
ꯀꯔꯤꯌꯥ
ꯑꯩꯈꯣꯏ ꯐꯨꯝ
ꯋꯥꯄꯟ ꯃꯔ ꯆꯪꯕꯗꯨꯗ
ꯍꯥ
ꯀꯩ ꯍꯥꯏ ꯇꯧꯒꯗꯕ
ꯍꯥꯏꯗꯤ ꯀꯩꯅꯣꯒꯤ ꯁꯤꯒꯤ ꯁꯥ ꯃꯈꯣꯡꯗꯤ ꯆꯪꯁꯤꯜꯂꯤꯕ ꯐꯥꯝꯗꯨ ꯂꯧꯕꯨꯛꯇꯨ
ꯎꯝ
ꯄꯥꯗꯣ ꯑꯗꯨꯒꯤ ꯃꯣꯏ ꯐꯨꯝꯗꯤꯗ ꯆꯤꯡꯈꯠꯁꯦꯅ ꯍꯥꯏꯕꯅꯦꯕ
ꯎꯝ
ꯆꯤꯡꯉ ꯉꯁꯥꯏ ꯂꯥꯛꯑꯣ ꯂꯥꯛꯀꯦ ꯈꯣꯠꯀꯦꯅ ꯍꯥꯏꯕꯅꯤꯅ ꯃꯥꯁꯨ ꯑꯩ ꯁꯨꯃꯥꯟꯗ ꯑꯃ ꯊꯕꯛ ꯂꯩꯕꯗꯨꯗ ꯃꯥꯁꯨ ꯍꯥꯏꯔꯛꯇ꯭ꯔꯦ ꯉꯁꯥꯏ ꯑꯩꯈꯣꯏ ꯑꯩꯅ ꯀꯣꯜ ꯍꯥꯏꯐꯦꯠ ꯇꯧꯔ ꯑꯩꯅ ꯉꯁꯥꯏ ꯑꯌꯨꯛ ꯇꯧꯔꯝꯕꯅꯦꯕ ꯑꯣ ꯀꯣꯜꯕꯨꯗꯤ ꯄꯦꯛ ꯈꯤꯇꯕꯅꯦꯕ ꯑꯗꯣ ꯃꯣꯏꯗꯣ ꯍꯜꯂꯛꯑꯒ ꯆꯥꯛ ꯏꯁꯤꯡ ꯆꯥꯔꯤꯉꯩꯗ ꯃꯥꯗꯤ ꯀꯣꯜ ꯕꯦꯛ ꯇꯧꯔꯛꯑꯃꯦꯗꯅ ꯅꯪꯅ ꯊꯝꯃꯕ ꯑꯗꯨ ꯀꯣꯛꯇꯣ ꯃꯀꯣꯛ ꯄꯨꯔ ꯆꯠꯈꯤꯕꯗꯒꯤ ꯑꯗꯨ ꯇꯧꯔꯛꯏ
ꯃꯥꯃ ꯇꯧ ꯁꯨꯔ ꯆꯂꯦ
ꯅꯠꯇꯦ ꯃꯤ ꯅꯦꯛꯄꯖꯥꯠꯅꯤ
ꯎꯝ
ꯑꯗꯨꯒꯤꯅꯤꯅ ꯃꯇꯣꯝꯅꯅꯗꯤ ꯉꯝꯃꯣꯏꯍ ꯋꯥꯈꯜꯁꯤꯅ ꯃꯪꯒꯗꯤ ꯍꯧꯖꯤꯛꯀꯥꯟ ꯃꯪꯉꯦꯕꯦꯔꯥ ꯑꯩꯈꯣꯏꯒꯤ ꯁꯨꯝ ꯇꯨꯝꯃꯝ ꯂꯩꯔꯦ ꯈꯟꯕ ꯋꯥꯈꯜꯁꯦ
ꯎꯝ
ꯃꯇꯣꯗ ꯑꯗꯨꯝ ꯈꯜꯂ ꯑꯗꯨꯝ ꯃꯪꯒꯤ ꯃꯝꯊꯈꯤꯕꯅꯤ ꯃꯈꯥ ꯁꯝꯊꯔꯒ ꯃꯪꯒꯤ ꯃꯥꯡꯊꯔꯛꯄꯤꯗꯅꯣ ꯍꯣꯏ ꯀꯔꯄꯪꯗꯣꯏꯁ
ꯑꯗꯨ ꯃꯪ ꯅꯨꯡꯉꯥꯏꯕꯪ ꯋꯥꯈꯜ ꯅꯨꯡꯉꯕ ꯑꯃ ꯈꯜꯂꯨꯒꯣꯗ
ꯑꯁ ꯈꯪꯗꯦ ꯋꯥꯈꯜꯁꯦ ꯉꯥꯏꯍꯥꯛ ꯉꯥꯏꯍꯥꯛꯀꯤ ꯄꯨꯔꯦ ꯑꯗꯨꯗꯩ
ꯀꯒꯤꯅ
ꯇꯥꯏꯌꯦꯅꯤꯡꯒꯤ
ꯎꯝ
ꯑꯃ ꯑꯣꯐ ꯑꯩꯣꯏ ꯀꯩꯅꯣꯗꯗꯤ ꯌꯥꯝꯥꯏ ꯌꯥꯝ ꯄꯤꯛꯄ ꯆꯥꯐꯝ ꯂꯩꯇꯕꯩꯅꯤ ꯑꯣꯐ ꯔꯣꯠ ꯀꯖꯤ ꯌꯥꯝ ꯄꯥꯝꯃꯦ ꯕꯥꯏꯛ ꯇꯒ ꯆꯠꯄꯁ ꯑꯃ ꯏꯃꯥꯟꯅꯕꯣꯏ ꯃꯣꯏ ꯍꯟꯇꯛ ꯂꯣꯛꯇꯥꯛ ꯆꯠꯂꯨꯍ ꯑꯗꯨꯒ ꯂꯣꯛꯇꯥꯛꯇ ꯏꯃꯥꯟꯅꯕ ꯑꯃ ꯏꯪꯂꯤ